ꯂꫭ ꯇꯥꯏ ꯇꯥꯕ꯭ꯔꯥ ꯇꯥꯗ꯭ꯔꯥ ꯑꯣ ꯇꯥꯏꯌꯦ ꯇꯥꯏꯌꯦ ꯑꯗꯨ ꯑꯩꯁꯨ
ꯀꯟꯅ ꯇꯥꯔꯦ ꯅꯪꯒꯤ ꯅꯈꫭꯟ
ꯏꯁ꯭ꯄꯤꯀꯔꯅꯔꯣ ꯅꯦꯠꯋꯥꯛꯅꯔꯣ ꯈꯪꯗꯦꯅꯦ ꯑꯗꯨꯗꯤ ꯍꯧꯖꯤꯛꯁꯨ
ꯅꯥꯈꯣꯟ ꯐꯖꯅ ꯇꯥꯕꯗꯤ ꯇꯥꯕꯗ ꯑꯗꯨ ꯀꯟꯅ ꯇꯥꯗꯦ
ꯑꯣ ꯑꯩꯒꯤ ꯏꯁꯄꯤꯀꯔꯅ ꯑꯣꯏꯔꯝꯅꯤ ꯑꯗꯨꯗꯤ
ꯀꯔꯤ ꯇꯥꯎꯔꯤꯅꯣ
ꯑꯁ ꯍꯧꯖꯤꯛꯅ ꯆꯥꯛ ꯆꯥꯔꯒ ꯑꯗꯨꯝ ꯊꯣꯛꯑꯦꯗ
ꯑꯣ ꯍꯥꯏꯅ
ꯅꯣꯏꯗꯤ
ꯍꯧꯖꯤꯛꯀꯤ ꯑꯗꯨꯝ ꯉꯁꯤꯗꯤ ꯃꯄꯥꯟꯒ ꯊꯣꯛꯀꯗ꯭ꯔꯥ
ꯏ‌ꯁ ꯊꯣꯛꯑꯔꯣꯏꯗ ꯉꯁꯤꯗꯤ ꯍꯧꯖꯤꯛꯇꯤ ꯇꯨꯝꯃꯅꯤ ꯅꯣꯏꯗꯤ ꯀꯩꯗꯧꯔꯤꯅꯣ
ꯃꯄꯥꯟ ꯊꯣꯛꯀꯗꯕ ꯂꯩ ꯑꯗꯨ ꯅꯣꯡꯒ ꯆꯨꯔꯒ ꯂꯩꯔꯦꯅꯦ
ꯑꯣ
ꯑꯗꯨ ꯃꯄꯥꯟ ꯊꯣꯛꯅꯤꯡꯗꯦ ꯍꯥꯏꯕꯗꯤ ꯅꯣꯡꯒ ꯁꯨꯃꯥꯏꯅ ꯆꯨꯔꯗꯤ ꯃꯄꯥꯟ ꯊꯣꯛꯄꯗ ꯅꯨꯡꯉꯥꯏꯇꯦ
ꯍꯣꯏ ꯑꯗꯨꯅꯦ ꯃꯄꯥꯟ ꯊꯣꯛꯄꯁꯨ ꯅꯨꯡꯉꯥꯏꯇꯦ ꯍꯣꯏ ꯅꯨꯡꯁꯥ ꯆꯥꯔꯁꯨ ꯊꯣꯛꯄ ꯅꯨꯡꯉꯥꯏꯇꯕ ꯅꯣꯡ ꯇꯥꯔꯁꯨ ꯑꯃꯨꯛ ꯊꯣꯛꯄ ꯅꯨꯡꯉꯥꯏꯇꯕ
ꯅꯣꯡ ꯍꯧꯖꯤꯛꯀꯥꯟ ꯅꯣꯡ ꯌꯥꯝ ꯇꯥꯏꯅꯦ ꯑꯗꯨ ꯅꯨꯡꯁꯥ ꯑꯃꯨꯛ ꯊꯣꯛꯀꯅꯤ ꯑꯗꯨꯒ ꯑꯃꯨꯛ
ꯑꯣ ꯑꯣ ꯍꯣꯏ ꯍꯣꯏ ꯇꫭꯏ ꯌꯥꯝ ꯀꯟꯅ ꯇꯥꯗꯕ ꯌꯥꯝ ꯀꯟꯅ ꯇꯥꯗꯕꯀꯣ ꯍꯣꯏ ꯑꯗꯨꯃꯥꯏꯅ ꯇꯧꯋꯦ ꯍꯣꯏ ꯑꯗꯨ ꯁꯥꯕ ꯍꯥꯏꯅ ꯅꯨꯡ ꯇꯥꯕꯅ
ꯍꯣꯏ ꯑꯁ ꯑꯗꯨꯨꯝ ꯅꯣꯡꯇꯥꯔꯁꯨ ꯁꯥꯕꯗꯤ ꯀ꯭ꯔꯤ ꯍꯥꯏꯁꯤꯔꯥ ꯌꯥꯝ ꯏꯪꯕꯗꯤ ꯅꯠꯇꯦꯀꯣ ꯑꯗꯨꯝ ꯁꯥꯏꯌꯦꯀꯣ
ꯑꯣ ꯍꫭꯏ ꯅꯨꯡ ꯇꯥꯔꯁꯨ ꯏꯪ ꯌꯥꯝ ꯏꯪꯕꯗꯤ ꯅꯠꯇꯦ ꯑꯗꯨꯕꯨ ꯈꯤꯇꯪꯗꯤ ꯍꯥꯏꯕ ꯇꯥꯔꯦꯀꯣ
ꯌꯥꯟꯒ ꯇꯥꯗꯦ ꯍꯣꯏ ꯆꯞ ꯆꯥꯔꯦ ꯉꯁꯥꯏꯗꯒꯤ ꯆꯥꯔꯦ ꯅꯣꯏ ꯀꯔꯤ ꯃꯊꯦꯜ ꯆꯥꯔꯤꯅꯣ ꯉꯁꯤ
ꯑꯩꯈꯣꯏ ꯑꯂꯨ ꯑꯂꯨꯒ ꯗꯥꯜ ꯆꯥꯏ
ꯑꯣ ꯍꯥꯎꯅꯤꯈ ꯑꯗꯨꯗꯤ ꯍꯝ ꯑꯂꯨꯒ ꯑꯗꯨꯝ ꯀꯔꯤ ꯍꯥꯏꯁꯤꯔꯥ ꯁꯨꯝ ꯆꯝꯊꯣꯡ ꯑꯣꯏꯅ ꯑꯗꯨꯝ ꯆꯥꯏꯌꯦꯅ ꯑꯁꯤ
ꯑꯣ ꯑꯂꯨꯗ ꯉꯥꯛꯇꯅꯦꯍ ꯍꯧꯖꯤꯛꯀꯥꯟꯗꯤ
ꯑ ꯍꯥꯎꯕ ꯍꯥꯎ ꯇꯔꯕꯗꯤ ꯈꯪꯗꯔꯦ ꯏꯁꯥꯅ ꯊꯣꯡꯉꯒ ꯏꯁꯥꯅ ꯆꯥꯕꯒꯤ
ꯑꯗꯨꯅꯤ
ꯍꯥꯎ ꯗꯔꯁꯨ ꯑꯗꯨꯝ ꯆꯥꯕ ꯇꯥꯔꯦ
ꯄꯪꯆꯥꯗ ꯆꯥꯕꯀꯣ ꯑꯗꯨꯅꯤ ꯍꯤꯡꯉꯗꯤ ꯌꯥꯔꯦꯅꯦ ꯆꯥꯕꯗ ꯑꯥꯂꯨ ꯗꯥꯜꯁꯤꯗꯤ ꯑꯂꯨ ꯗꯥꯜꯁꯤꯗꯤ ꯍꯤꯡꯉꯗꯤ ꯌꯥꯔꯦꯅ ꯆꯥꯕꯗꯨꯅꯤ ꯍꯥꯏꯕꯅꯤꯗ
ꯀꯔꯤ ꯀꯔꯤ ꯇꯥꯎꯔꯒ ꯂꯥꯛꯏꯕꯅꯣ ꯍꯧꯖꯤꯛꯀꯥꯟꯗꯤ
ꯑꯦꯁ ꯑꯗꯨꯝ ꯀꯩꯅꯣꯁꯨ ꯇꯧꯅꯤ ꯑꯗꯨꯝ ꯀꯣꯂꯦꯖ ꯀꯣꯂꯦꯖ ꯑꯗꯨꯝ ꯃꯔꯥꯛꯗꯤ ꯆꯠꯂꯦ
ꯎꯝ
ꯑꯌꯥꯝꯕ ꯃꯇꯝꯗ ꯌꯨꯝꯗ ꯑꯗꯨꯝ ꯂꯩꯌꯦꯒ
ꯇ꯭ꯔꯦ ꯑꯦꯛꯖꯥꯝꯒ ꯊꯥꯒꯦ ꯄꯥꯗꯕ ꯀꯨꯏꯈ꯭ꯔꯦ ꯑꯩꯁꯦ
ꯑ ꯀꯣꯂꯦꯖꯇꯤ ꯂꯣꯏꯔꯕꯣ
ꯑꯦꯔꯤꯛ ꯄꯥꯗ꯭ꯔꯦꯒ ꯂꯥꯏꯕ ꯑꯁ ꯒ꯭ꯌꯥꯟꯒ ꯇꯥꯗ꯭ꯔꯦ ꯕꯣꯜ ꯍꯦꯛ ꯍꯧꯔꯛꯄ ꯇꯒꯤ ꯂꯩꯔꯤꯒ ꯄꯥꯥ ꯄꯥꯈꯤꯗ꯭ꯔꯗ
ꯃꯤ ꯃꯌꯥꯝ ꯑꯗꯨꯃꯥꯏꯅꯤꯀꯣ
ꯍꯣꯏ
ꯕꯣꯜ ꯕꯣꯜ ꯀꯩꯅꯣ ꯇꯧꯕꯤ ꯍꯟ ꯍꯟꯗꯛ ꯃꯤ ꯑꯝꯇ ꯂꯥꯏꯔꯤꯛ ꯄꯥꯕꯒꯨꯝꯕ ꯑꯗꯨꯒꯨꯝꯕ ꯇꯧꯗꯕꯗꯣ
ꯇꯥꯗ꯭ꯔꯦ ꯎꯝ
ꯕꯣꯛ ꯌꯦꯡꯕ꯭ꯔꯣ ꯅꯣꯏ
ꯕꯣꯜ ꯂꯣꯏꯔꯒ ꯂꯥꯏꯔꯤꯛ ꯄꯥꯕ ꯍꯥꯎꯔꯗꯤ ꯕꯣꯔꯤꯡꯒ ꯆꯨꯕ ꯍꯥꯎꯔꯅꯤ
ꯇꯨꯝꯅꯤꯡꯕ ꯀꯔꯤꯔꯥ ꯁꯨꯃꯥꯏꯅ ꯇꯥꯎꯕ ꯍꯥꯎꯔꯅꯤ ꯑꯩꯈꯣꯏꯁꯦ
ꯑꯥ
ꯍꯧꯖꯤꯛꯇꯤ ꯕꯣꯜ ꯂꯩꯕꯅꯤꯅ
ꯑꯥꯎ ꯃꯥꯅꯦ ꯌꯦꯡꯗ꯭ꯔꯁꯨ ꯄꯥꯕ ꯇꯟꯕꯗꯣ ꯑꯃ ꯂꯩꯌꯦꯕꯀꯣ ꯕꯣꯜ ꯂꯩꯌꯦ ꯍꯥꯏꯕꯒꯤ
ꯑꯗꯨꯅꯦ ꯎꯝ
ꯅꯣꯡ ꯇꯥꯔꯁꯨ ꯅꯨꯡꯉꯥꯏꯇꯦ ꯕꯣꯜ ꯌꯦꯡꯕ꯭ꯔꯣ ꯅꯣꯏ
ꯅꯣꯏ ꯅꯣꯡ ꯍꯧꯖꯤꯛꯐꯥꯎ ꯆꯨꯔꯤꯅꯦ ꯍꯥꯕꯠ ꯁꯤ ꯂꯥꯛꯑꯕ ꯃꯄꯥꯟꯒ ꯊꯣꯛꯇ꯭ꯔꯗꯤ ꯌꯥꯗꯕ
ꯌꯥꯝ ꯀꯟꯕꯗꯤ ꯅꯠꯇꯕꯀꯣ
ꯑ ꯍꯣꯏ ꯍꯣꯏ ꯀꯣꯏꯕꯆꯠꯁꯦ ꯅꯗꯤ ꯇꯥꯎꯕ
ꯑꯥ
ꯈꯣꯏ ꯕꯣꯕꯣꯛ ꯈꯣꯏ ꯀꯣ
ꯎꯝ ꯅꯨꯡ ꯇꯥꯕ ꯀꯥꯟꯗꯤ ꯀꯣꯏꯕ ꯆꯠꯄꯗꯣ ꯅꯨꯡꯉꯥꯏꯇꯕꯅꯤꯗ
ꯃꯣꯏ ꯀꯣꯜ ꯇꯔꯥꯛꯑꯦ
ꯑꯣ ꯅꯣꯡ ꯆꯨꯕꯗꯤ ꯀꯣꯏꯕꯗꯤ ꯅꯨꯡꯉꯥꯏꯇꯦ
ꯅꯣꯡ ꯆꯨꯔꯀꯥꯟꯁꯤꯗ ꯑꯁ ꯒꯌꯥꯟꯒ ꯇꯥꯗꯦ
ꯇꯥꯏꯀꯣ ꯑꯩ ꯈꯣꯟꯖꯦꯜ ꯇꯥꯏꯀꯣ
ꯇꯥꯗ꯭ꯔꯥ
ꯍꯨꯝ ꯃꯣꯏꯁꯤ ꯌꯥꯝ ꯀꯣꯏꯅꯤꯡꯕ ꯃꯥꯜꯂ ꯑꯣ ꯇꯧꯔꯒ ꯁꯥꯏꯗꯣ ꯑꯩꯅ ꯃꯤ ꯀꯣꯜ ꯇꯧꯕ ꯀꯥꯟꯗ ꯇꯧꯔꯛꯄ ꯇꯦꯁ ꯍꯥꯌꯦꯡ ꯃꯨꯛꯀ ꯇꯧꯔꯛꯀꯅꯨꯀꯣ ꯑꯩ ꯇ ꯐꯥꯎꯅ ꯍꯥꯏꯈ꯭ꯔꯕꯅꯤ ꯑꯩꯒꯤ ꯆꯤꯟ ꯊꯤꯔꯥꯒꯀꯣ
ꯑꯣ ꯑꯣ ꯑꯗꯨꯅꯦ ꯑꯩ ꯑꯩꯈꯣꯏ ꯑꯩꯈꯣꯏ ꯀꯣꯜ ꯀꯩꯅꯣ ꯇꯧꯔꯤꯉꯥꯏꯗ ꯃꯤ ꯀꯣꯜ ꯂꯥꯛꯄꯗ ꯁꯣꯛꯅꯤꯡꯉꯦꯕꯀꯣ ꯑꯃ ꯄꯤꯛ ꯇꯧꯗ꯭ꯔꯗꯤ ꯌꯥ ꯄꯥꯏꯈꯠꯇ꯭ꯔꯗꯤ ꯑꯗꯨꯝ ꯇꯣꯛꯑꯣ ꯍꯥꯏꯕ ꯂꯩꯇꯦꯕ
ꯃꯣꯏꯁꯦ ꯌꯥꯝ ꯆꯠꯅꯤꯡꯕ ꯃꯥꯜꯂꯦꯕ ꯍꯧꯖꯤꯛ ꯑꯃꯨꯛꯀ ꯇꯥꯎꯔꯛꯄ ꯍꯥꯎꯔꯦꯅꯦ ꯕꯦꯔꯥꯅꯦ
ꯆꯩꯕꯤꯌꯨ ꯒ꯭ꯌꯥꯟ ꯇꯥꯗꯕ ꯑꯩꯅ
ꯄꯥꯏꯈꯠꯇ꯭ꯔꯤꯐꯥꯎ ꯑꯗꯨꯃꯥꯏꯅ ꯇꯥꯎꯔꯛꯄꯅꯤꯀꯣ
ꯑꯗꯨꯅꯦ ꯑꯗꯨꯅꯦ ꯑꯗꯨꯝ
ꯑꯩꯈꯣꯏꯅ ꯕꯤꯖꯤ ꯊꯝꯕꯁꯨ ꯃꯣꯏꯗ ꯇꯨꯝ ꯇꯥꯎꯔꯒ ꯇꯥꯎꯔꯒ ꯂꯥꯏꯒꯅꯤ
ꯍꯣꯏ ꯃꯥꯅꯦ
ꯉꯁꯥꯏꯍꯥꯏꯗꯤ ꯑꯩꯅ ꯏꯆꯤꯟ ꯊꯤꯔꯒ ꯑꯩꯗꯤ ꯏꯁꯥꯅ ꯑꯗꯨꯝ ꯅꯣꯛ
ꯑꯥ
ꯌꯥꯝ ꯅꯣꯛꯅꯤꯡꯕꯅꯦ ꯑꯩꯅ
ꯍꯧꯖꯤꯛ ꯐꯥꯎ ꯑꯗꯨꯝ ꯇꯥꯎꯔꯒ ꯂꯥꯛꯑꯦꯕ
ꯌꯥꯝ ꯅꯣꯛꯅꯤꯡ ꯍꯧꯖꯤꯛ ꯐꯥꯎꯀꯣ ꯑꯗꯨꯝ ꯇꯥꯎꯔꯒ ꯂꯥꯛꯑꯦꯗꯣ
ꯉꯁꯥꯏꯗꯣ ꯑꯩꯅ ꯇꯦꯁ ꯂꯥꯛꯑꯦꯀꯣ ꯑꯩ ꯍꯧꯖꯤꯛ ꯅꯣꯠꯁ ꯏꯔꯤꯌꯦ ꯍꯧꯖꯤꯛ ꯀꯣꯜ ꯇꯧꯔꯛꯀꯅꯨ ꯇꯧꯔ ꯗꯦ ꯑꯩꯒꯤꯅꯦ ꯇꯨꯋꯦꯞꯇꯣ ꯀꯠꯊꯈ꯭ꯔꯦ ꯀꯠꯊꯈ꯭ꯔꯅꯤ ꯃꯣꯏꯅ ꯃꯥꯛꯀ ꯄꯤꯔꯔꯣꯏ ꯑ ꯃꯥꯛ ꯖꯦꯔꯣ ꯐꯪꯉꯅꯤ ꯍꯥꯏꯔꯀꯅ ꯐꯔꯦꯅ ꯃꯨꯇꯥꯅ ꯍꯧꯖꯤꯛꯧꯔ ꯑꯃꯨꯛ ꯇꯧꯔꯛꯄ ꯍꯥꯎꯔꯦ
ꯑꯗꯨꯅꯤ ꯐ ꯇꯧꯔꯤ ꯇꯧ ꯐ ꯇꯧꯔꯤ ꯇꯧꯁꯅ ꯍꯥꯏꯅ ꯇꯧꯧꯕꯜꯂꯦ ꯃꯣꯏꯒꯤꯁꯤꯗꯤ ꯑ ꯑꯩꯈꯣꯏ ꯑꯩꯈꯣꯏꯅꯀꯣ ꯀꯣꯏꯕ ꯆꯠꯄ ꯐꯪꯉ꯭ꯔꯗꯤ ꯌꯥꯔꯦ ꯍꯥꯏꯅꯀꯣ
ꯑ
ꯑꯩꯈꯣꯏ ꯃꯇꯝ ꯃꯥꯡꯍꯟꯕ ꯌꯥꯗꯦ ꯍꯥꯏꯥꯏꯅ ꯃꯣꯛ ꯇꯦꯁ ꯀꯩꯅꯣ ꯇꯧꯔꯁꯨ ꯎꯝ
ꯃꯣꯏꯒꯤ ꯍꯣꯕꯤꯅꯦ ꯑꯗꯨꯗꯣ
ꯑꯗꯨꯅꯦ ꯈꯪꯗꯦꯕꯀꯣ ꯃꯤ ꯆꯤꯜꯂꯦ ꯆꯤꯟꯗꯦ ꯍꯥꯏꯕꯁꯨ ꯈꯪꯗꯦꯕ ꯃꯣꯏꯗꯤꯦ ꯄꯪꯇꯧꯗ ꯇꯧꯕꯗ ꯄꯩꯈꯠꯇ꯭ꯔꯦꯐꯣ ꯕꯤꯖꯤ ꯊꯝꯃ꯭ꯔꯁꯨ ꯕꯤꯖꯤ ꯊꯝꯁꯨ ꯏꯁ ꯀꯩꯒꯤꯅꯣ
ꯍ ꯃꯣꯏ ꯏꯆꯤꯟ ꯊꯤꯌꯦ ꯍꯥꯏꯕ ꯈꯪꯉꯗꯤꯀꯣ ꯑꯃꯨꯛꯀ ꯆꯥꯏꯌꯦꯅꯦ ꯑꯗꯨꯒꯤ ꯍꯥꯏꯗꯣꯛꯑ ꯀꯔꯤꯒꯤꯅꯣꯅ ꯑꯩꯅ ꯑꯃꯨꯛ ꯍꯪꯒꯅꯤ ꯑꯩ ꯀ꯭ꯂꯥꯁ ꯇꯦꯁꯇ ꯂꯩ ꯅꯉꯣꯟꯗ ꯍꯥꯏꯕ ꯅꯠꯇ꯭ꯔꯣꯅ ꯃꯣꯏ ꯋꯥ ꯉꯥꯡꯅꯤꯉꯥꯏ ꯂꯩꯥꯏꯇ꯭ꯔꯦ ꯁꯣꯏꯔꯦ ꯁꯣꯏꯔꯦꯅ ꯍꯧꯖꯤꯛꯐꯥꯎ ꯇꯥꯎꯔꯒ ꯂꯥꯛꯔꯤ ꯂꯣꯏꯇꯤꯐꯥꯎ ꯁꯨꯃꯥꯏ ꯇꯧ ꯃꯣꯏꯗꯤꯀꯣ ꯁꯨꯃꯥꯏꯅ ꯇꯥꯎꯕꯅꯤ ꯑꯩꯅ ꯕꯤꯖꯤ ꯑꯗꯨꯝ ꯅꯥꯝ ꯃꯁꯨꯨꯝ ꯃꯣꯏꯁꯦ ꯑꯗꯨꯝ ꯌꯥꯎꯔꯒ ꯇꯥꯎꯔꯒ ꯂꯥꯏꯒꯅꯤ
ꯑꯥ
ꯃꯔꯛ ꯃꯔꯛꯇꯗꯤ ꯁꯥꯎꯅꯤꯡꯕ ꯃꯔꯛ ꯃꯔꯛꯇꯗꯤ ꯠꯇꯦ ꯍꯣꯏ ꯃꯣꯏ ꯌꯥꯝ ꯅꯨꯡꯁꯤꯕꯒꯤꯅꯦꯕ
ꯍꯍꯣꯏ ꯑꯗꯨꯅꯦ ꯄꯥꯈꯠꯄꯩ ꯀꯣ ꯑꯗꯨ ꯑꯩꯈꯣꯏꯁꯨ ꯑꯗꯨꯝ ꯊꯕꯛ ꯆꯤꯟꯕ ꯀ ꯀꯩꯅꯣ ꯇꯧꯕ ꯀꯥꯟ ꯑꯗꯨꯃꯅ ꯇꯧꯔꯒ ꯑꯩꯈꯣꯏꯁꯨ ꯑꯗꯨꯝ ꯁꯥꯎꯅꯤꯡꯕ ꯂꯩꯌꯦꯕꯀꯣ ꯃꯔꯛꯇꯤꯀꯣ
ꯑꯍꯟꯁꯤ ꯀꯦ ꯑꯍꯟꯁꯤꯡꯒꯤ ꯂꯥꯏꯅꯥꯅꯦ ꯑꯗꯨꯗꯤ
ꯑꯗꯨꯅꯦ ꯆꯨꯝꯃꯦ
ꯁꯤꯁꯨ ꯆꯥꯎꯥꯔꯣ
ꯏꯁꯁ ꯋꯥꯏꯑꯦꯍ ꯌꯨꯝꯗ ꯑꯗꯨꯝ ꯂꯩꯕꯁꯨ ꯇꯧꯋꯦꯗ ꯑꯗꯨꯝ ꯑꯗꯤ ꯑꯩꯈꯣꯏꯗꯤ ꯑꯗꯨꯝ ꯊꯕꯛ ꯆꯤꯟꯗꯕꯅꯤꯅ ꯕꯤꯖꯤꯗꯤ
ꯃꯣꯏ ꯈꯛꯇ ꯅꯠꯇꯦ ꯑꯩꯈꯣꯏꯒꯤ ꯏꯃꯥꯒꯗ ꯁꯨꯃꯥꯏꯅ ꯇꯥꯎꯕꯅꯦ ꯑꯗꯨꯝ ꯄꯥꯏꯈꯥꯠꯇ꯭ꯔꯤ ꯐꯥꯎ ꯀꯣ ꯑꯩꯈꯣꯏꯅ ꯕꯤꯖꯤ ꯅꯝꯁꯨ ꯑꯗꯨꯝ ꯇꯧꯔ ꯑꯗꯨꯝ ꯂꯩꯅꯤ ꯃꯣꯏ
ꯑꯗꯨꯅꯤ ꯀꯣꯠꯇ ꯂꯩꯔꯝꯃꯗꯤ ꯀꯅꯥꯕꯨ ꯋꯥꯔꯤ ꯁꯥꯕꯅꯣ ꯍꯥꯏꯅ ꯀꯧ
ꯍꯣꯏ ꯉꯁꯥꯏ ꯑꯩ ꯏꯁꯤꯡ ꯊꯤꯕꯗꯩꯅꯣꯛ ꯅꯤꯡꯕ ꯏꯊꯥꯟꯇ ꯑꯗꯨꯒ ꯃꯤ ꯑꯃꯗ ꯑꯩꯅ ꯍꯥꯏꯔꯛꯄꯗ ꯃꯥꯁꯤ ꯌꯥꯝ ꯅꯣꯛꯏ ꯑꯗꯨꯒꯤ ꯃꯇ ꯂꯥꯏꯒꯗꯕ ꯅꯦꯅ ꯍꯦꯟꯖꯤꯟꯕꯅꯦꯅ ꯃꯥꯅ ꯑꯃꯨꯛꯀꯥ ꯍꯥꯏꯩꯔꯛꯄ ꯑꯦꯈꯣꯏ ꯑꯅꯤ ꯑꯗꯨꯝ ꯅꯣꯛꯑꯦ ꯅꯤꯡꯕꯀꯣ ꯃꯥꯗꯣ
ꯑꯥ
ꯑꯩꯅ ꯀꯣꯏꯕ ꯆꯠꯁꯦ ꯅꯠꯇꯦ ꯃꯣꯏꯗ ꯍꯥꯏꯔꯛꯄꯒꯤꯅꯤꯗ
ꯑꯣ ꯑꯗꯨꯏ ꯍꯣꯏ ꯃꯣꯏꯁꯨ ꯉꯥꯏꯕꯒꯤ ꯆꯠꯀꯦꯔꯥ ꯆꯠꯂꯣꯏꯔꯥꯅ ꯀꯩꯅꯣ ꯅꯪꯁꯨ ꯄꯤꯛ ꯄꯥꯏꯈꯠ
ꯂꯣꯏꯔꯅꯤ ꯑꯩꯅ ꯄꯨꯡ ꯕꯣꯔꯣꯗ ꯂꯣꯏꯒꯅꯤ ꯄꯨꯡ ꯕꯣꯔꯣꯒꯤ ꯃꯇꯨꯡꯗꯒꯤ ꯀꯣꯜ ꯇꯧꯔꯛꯑꯣꯅ ꯍꯥꯏꯕ ꯑꯗꯨꯒꯤꯅꯤ ꯍꯧꯖꯤꯛ ꯇꯧꯔꯥꯛꯄꯗꯣ ꯍꯧꯖꯤꯛꯐꯥꯎ ꯇꯥꯎꯔꯒ ꯂꯥꯛꯔꯦ
ꯍꯣꯏ ꯃꯣꯏꯁꯨ ꯑꯗꯨꯝ ꯆꯠꯀꯦꯔꯥ ꯆꯠꯂꯣꯏꯔꯥꯅ ꯐꯖꯅ ꯈꯥꯡꯗꯕꯌꯦꯀꯣ ꯑꯗꯨꯒꯤ ꯑꯣꯏꯔꯝꯅꯦ ꯆꯠꯅꯤ
ꯑꯗ ꯁꯤ ꯂꯣꯏꯔꯒ ꯆꯠꯀꯅꯤ
ꯑꯥ ꯍꯣꯏꯗ ꯐꯖꯅ ꯄꯨꯕꯤꯌꯣ ꯑꯗꯨꯒ
ꯗꯦ ꯑꯩꯕꯨ ꯉꯥꯏꯔꯝꯕ ꯃꯥꯜꯂꯦ
ꯎꯝ ꯑꯗꯨꯏ ꯑꯣꯏꯔ ꯌꯥꯝꯅꯤ
ꯑꯗꯨꯗꯤ ꯑꯗꯨꯃꯥꯏꯅ ꯇꯧꯔꯒ ꯂꯩꯔꯕ
ꯑꯗ
ꯐꯖꯅ ꯐꯖꯅ ꯄꯨꯕꯤꯌꯨꯗꯣ ꯃꯣꯏꯁꯨ ꯃꯇꯝ ꯂꯥꯛꯀꯅꯤꯕ ꯆꯠꯄ ꯇꯥꯏꯝꯕ ꯃꯇꯝ ꯂꯥꯛꯑꯅꯤꯕ
ꯑ ꯃꯣꯏꯒꯤ ꯃꯇ ꯇꯥꯎꯗꯣ ꯁꯨꯝꯃ ꯑꯩ ꯑꯩꯕꯨ ꯋꯥ ꯉꯥꯡꯕꯁꯤꯡꯗ ꯑꯩꯅꯤ ꯑꯦ ꯑꯩ ꯑꯩ ꯀꯔꯤ ꯍꯥꯏꯁꯤꯦ ꯇꯥꯏꯌꯦ ꯀꯔꯤꯒꯤꯗ ꯐꯣꯟꯒ ꯄꯥꯏꯈꯠꯇꯦꯅ ꯃꯣꯏ ꯁꯥꯎꯔꯒ ꯂꯩꯌꯦꯕ ꯑꯣꯏꯔꯥꯝ ꯍꯧꯖꯤꯛꯁꯦ ꯇꯨꯝꯂꯥꯏ
ꯑꯥ ꯍ ꯀꯣ ꯇꯧ ꯃꯣꯏ ꯄꯩꯁꯥꯗꯤ ꯍꯥꯏꯦꯅꯦꯀꯣ
ꯍꯧꯖꯤꯛꯐꯥꯎ ꯇꯥꯍꯔꯒ ꯂꯥꯛꯑ
ꯑꯥ
ꯇꯧꯒꯅꯤ ꯑꯗꯨꯝ ꯅꯨꯃꯤꯠ ꯀꯣ ꯑꯗꯨꯝ ꯄꯥꯏꯈꯥꯠꯇ꯭ꯔꯗꯤ ꯅꯨꯃꯤꯗ ꯑꯃ ꯑꯗꯨꯝ ꯇꯥꯎꯒꯅꯤ ꯃꯣꯏꯗꯤ ꯇꯥꯎꯔꯤꯁꯦ
ꯅꯨꯡꯉꯥꯏꯔ ꯑꯗꯨꯅ ꯐꯥꯏꯔꯦ ꯃꯣꯏꯁꯦ ꯅꯨꯡꯁꯤ ꯅꯨꯡꯁꯤ ꯃꯥꯟꯕꯩꯅꯦꯕ
ꯍꯣꯏ ꯁꯦꯀꯦꯟ ꯃꯃꯥꯗꯤ ꯑꯗꯨꯝ ꯂꯦꯞꯄꯅꯤ ꯑꯗꯨꯒ ꯑꯃꯨꯛꯀ ꯇꯥꯎꯕ ꯍꯥꯎꯔꯅꯤ
ꯌꯥꯑ
ꯑꯩ ꯌꯥꯝ ꯅꯣꯛꯅꯤꯡꯉꯦ ꯃꯣꯏ ꯃꯆꯥꯛꯇꯣ ꯑꯩ
ꯑꯝ
ꯁꯥꯎꯔꯒ ꯍꯧꯖꯤꯛ ꯂꯦꯞꯂꯒ ꯂꯩꯔꯝꯒꯅꯦꯕ ꯂꯣꯡ ꯀ ꯃꯛ ꯆꯕꯗꯨꯇ ꯁꯥꯎꯕꯗꯨꯒ ꯃꯄꯥꯟꯗ ꯂꯦꯞꯄꯔꯒ ꯂꯩꯔꯝꯒꯅꯤ ꯈꯟ ꯅꯣꯛꯅꯤꯡꯉꯤ
ꯑꯥ ꯑꯁꯥꯏ
ꯃꯇꯝ ꯈꯔ ꯈꯛꯇꯅꯤꯗ
ꯍꯣꯏꯗ ꯃꯇꯝ ꯈꯔ ꯈꯛꯇꯅꯤꯗ ꯃꯣꯏꯁꯨ ꯑꯗꯨꯃꯥꯏ ꯃꯇꯝ ꯈꯨꯗꯤꯡ ꯆꯠꯅꯤꯡꯕꯗ ꯆꯠꯄ ꯌꯥꯕ ꯍꯣꯏ ꯑꯗꯨꯅꯦ ꯑꯗꯨꯅꯦ ꯍꯣꯏ ꯁꯨꯅꯗꯨꯗꯤꯀꯣ
ꯍ ꯑꯗꯨꯗꯤ ꯎꯝ ꯍꯣꯔꯦꯟ ꯑꯩ ꯂꯥꯛꯑꯀꯥꯟꯗ ꯇꯥꯎꯁꯤꯀꯣ ꯌꯥꯕ꯭ꯔꯥ
ꯍꯣꯏ ꯍꯣꯏ ꯍꯣꯏ ꯌꯥꯏ ꯌꯥꯏ ꯀꯥꯏꯗꯦ
ꯍꯣꯏ ꯃꯣꯏꯁꯨ ꯈꯔꯕꯨ ꯅ ꯆꯜꯂ
ꯍꯣꯔꯦꯟ ꯑꯩ ꯀꯣꯜ ꯇꯧꯔꯛꯀꯦꯀꯣ ꯌꯥꯗ꯭ꯔꯤ ꯃꯣꯏ ꯑꯅꯤꯁꯦ ꯍꯣꯏ ꯐꯔꯦ ꯐꯔꯦ ꯀꯣ ꯐ꯭ꯔꯤꯗ ꯂꯥꯛꯑꯦꯀꯣ
ꯍꯣꯏ ꯑꯩꯗꯤ ꯑꯩꯗꯤ ꯑꯗꯨꯝ ꯐ꯭ꯔꯤꯅꯦꯅ ꯑꯗꯨꯝ ꯍꯥꯏꯔꯛꯑꯣ
ꯑꯣ ꯍꯣ ꯑꯩ ꯁꯣꯏ
ꯍꯣꯏ ꯍꯣꯏ ꯍꯣꯏ ꯐꯖꯅ ꯆꯠꯂ ꯐꯖꯅ ꯄꯨꯕꯤꯌꯨ
ꯦ ꯌꯥ